ꯇꯥꯏꯌꯦ ꯆꯥꯛ ꯆꯥꯈ꯭ꯔꯕ꯭ꯔꯣ ꯆꯥꯛ ꯆꯥꯈ꯭ꯔꯕ꯭ꯔꯣ
ꯆꯥꯈ꯭ꯔꯦ ꯅꯪ ꯀꯔꯤꯒꯤ ꯑꯩꯉꯣꯟꯗ ꯍꯥꯏꯔꯝꯗꯕꯤ ꯆꯥꯛ ꯁꯠ ꯆꯥꯕ ꯆꯠꯄꯁꯤꯗꯣ
ꯍꯥꯥ ꯇꯥꯏꯌꯦ ꯇꯥꯗ꯭ꯔꯣ
ꯇꯥꯏ ꯇꯥꯏ ꯅꯪ ꯀꯔꯤ ꯅꯪ ꯀꯔꯤꯒꯤ ꯑꯩꯉꯣꯟꯗ ꯍꯥꯏꯔꯝꯗꯕꯤꯗ ꯆꯥꯛ ꯆꯥꯕ ꯆꯠꯄ꯭ꯔꯥ ꯍꯥꯏꯕꯅꯦ
ꯋꯨꯁ ꯀꯗꯥꯏꯗꯒꯤ ꯑꯩꯗꯤ ꯃꯍꯧꯁꯥꯅ ꯌꯥꯗꯕꯗꯨꯗ ꯌꯥꯔꯣꯏꯗ꯭ꯔꯥ ꯈꯟꯕꯅꯤꯅꯦ
ꯐꯨꯅꯤꯡꯕꯁꯤꯅ ꯑꯩꯉꯣꯟꯗ ꯍꯥꯏꯔꯝꯕ ꯌꯥꯗꯕ꯭ꯔꯥ ꯍꯥꯏꯕꯅꯦ ꯍꯥꯥ
ꯌꯥ ꯌꯥꯔꯦ ꯎꯝ ꯑꯩꯈꯣꯏꯗꯣꯀꯣ ꯉꯁꯥꯏꯗꯣ ꯅꯪꯅ ꯍꯥꯏꯕꯗꯣ ꯑꯩꯈꯣꯏ ꯃꯁꯔꯨꯝꯗꯣ ꯈꯔ ꯃꯦꯠꯂꯒ ꯈꯔ ꯉꯧꯋꯦꯕ ꯌꯥꯝ ꯍꯥꯎꯋꯦ ꯍꯥꯎꯅ ꯆꯥꯈ꯭ꯔꯦ
ꯑꯩꯗꯤ ꯉꯁꯤ ꯅꯨꯃꯤꯠꯇꯨ ꯑꯗꯨꯗꯣ ꯃꯦꯠꯂꯒ ꯀꯪꯍꯟꯕ
ꯑꯥ
ꯄꯨꯔꯥ ꯀꯩꯅꯣ ꯇꯧꯔꯒ ꯃꯣꯔꯣꯛ ꯆꯥꯛ ꯑꯥꯟꯅ ꯇꯧꯔꯒ ꯀꯪꯍꯟꯕꯗꯣ ꯑꯗꯨꯝ ꯍꯌꯦꯡ ꯋꯥꯏ ꯑꯩꯈꯣꯏ ꯆꯥꯅꯕ ꯌꯥꯅꯕ ꯇꯧꯕꯗꯨ
ꯍꯣꯏ ꯍꯣꯏ
ꯑꯗꯨ ꯇꯧꯔꯒ ꯊꯝꯕꯅꯦ ꯉꯥꯜꯂꯒ ꯑꯁ ꯈꯨꯠꯀꯁꯦ ꯂꯣꯏꯔꯦ ꯑꯗꯨ ꯑꯩꯁꯨ ꯑꯗꯨ ꯃꯦꯠꯂꯒ ꯆꯥꯏꯌꯦ
ꯍꯥꯎꯒꯅꯤ ꯌꯥꯝꯅ ꯑꯩꯈꯣꯏꯁꯨ ꯌꯥꯝ ꯍꯥꯎꯅ ꯆꯥꯈ꯭ꯔꯦ ꯎꯝ
ꯑꯗꯣ ꯑ ꯑꯁꯤ ꯑꯁꯤ ꯑ ꯃꯩꯁꯔ ꯄꯥꯏꯕꯗꯨ ꯈꯪꯕ꯭ꯔꯥ
ꯍꯣꯏ ꯈꯪꯉꯦ ꯈꯪꯉꯦ ꯈꯪꯉꯦ
ꯑꯗꯨ ꯑꯗꯨꯗꯤ ꯄꯥꯛ ꯄꯥꯝꯗꯦ ꯑꯩꯗꯤ ꯃꯤꯗꯤ ꯑꯗꯨ ꯌꯥꯝ ꯄꯥꯝꯅꯕꯅꯦ
ꯑꯩꯁꯨ ꯄꯥꯝꯃꯦ ꯀꯥꯡꯍꯧ ꯇꯧꯕ ꯀꯥꯟꯗ ꯍꯥꯎꯕꯅꯦ
ꯑꯩ ꯍꯔꯣꯏ ꯈꯥꯡ ꯑꯃꯥꯟꯅꯦ ꯆꯥꯔꯤꯁꯦ
ꯏꯆꯦꯒꯤ ꯃꯃꯥꯅꯀꯣ ꯑꯩ ꯏꯆꯦꯒꯤ ꯃ
ꯆꯥꯛ ꯌꯥꯎꯗꯕꯤꯗ
ꯇꯥꯕ꯭ꯔꯥ ꯏꯆꯦꯒꯤ ꯃꯄꯥꯅ ꯄꯤꯔꯛꯄꯅꯦꯕꯀꯣ ꯍꯧꯖꯤꯛ ꯅꯪꯅ ꯍꯥꯏꯕ ꯑꯗꯨ ꯀꯣꯝ ꯑꯃ ꯀꯩꯅꯣꯒꯤꯗꯣ ꯄꯥꯏꯟꯒꯤꯗꯣ ꯑꯗꯨꯁꯨ ꯄꯤꯔꯛꯄꯅꯦꯕꯀꯣ ꯑꯗꯨ ꯅꯍꯥꯟꯗꯣ ꯈꯗꯣ ꯈꯔꯗꯤ ꯆꯥꯛ ꯐꯦ ꯑꯗꯨ ꯏꯆꯦ ꯑꯃ ꯂꯥꯛꯄꯒꯤ ꯑꯩꯈꯣꯏꯗꯤ ꯑꯗꯨꯝ ꯀꯔꯤ ꯀꯔꯥ ꯇꯧꯕ ꯀꯥꯟꯗꯀꯣ ꯑꯗꯨ ꯑꯃꯨꯛꯀ ꯑꯗꯨꯗꯣ ꯀꯥꯎꯔꯒꯀꯣ ꯐꯧ ꯑꯗꯨꯝ ꯀꯪꯍꯟꯕ ꯌꯥꯏꯀꯣ ꯍꯧꯖꯤꯛꯀꯤ ꯑꯗꯨꯝ ꯅꯪꯅ ꯍꯥꯏꯕꯒꯨꯝꯅ ꯑꯗꯨꯁꯨ ꯇꯧꯍꯧꯗ꯭ꯔꯕꯅꯦꯕ ꯈꯤꯇꯪ ꯈꯔꯗꯣ ꯃꯥꯡꯈ꯭ꯔꯕꯅꯤ ꯐ꯭ꯔꯤꯗ ꯄꯥꯝꯃꯨꯕꯁꯤ
ꯍꯣꯏ ꯃꯣꯏꯗꯤ ꯑ ꯑꯗꯨꯝ ꯄꯠꯄꯅꯦ ꯄꯠꯄꯅꯦ ꯀꯪ
ꯊꯨꯅ ꯊꯨꯅ ꯄꯠꯂꯦꯀꯣ ꯃꯣꯏꯗꯤ
ꯑ ꯑꯗꯣ ꯉꯧꯕꯗꯤ ꯌꯥꯝ ꯊꯨꯋꯦ ꯄꯠꯄ
ꯑꯣ ꯑꯉꯧꯕꯁꯨ ꯑꯗꯨꯒ ꯅꯪꯒꯤ ꯑꯗꯨ ꯀꯂꯔꯗꯣ ꯌꯥꯎꯈ꯭ꯔꯦ ꯍꯨꯟꯒ꯭ꯔꯦ ꯄꯥꯝꯃꯨꯕꯗꯨ
ꯍꯣꯏ ꯑꯗꯨꯅꯦ ꯍꯥꯏꯔꯒ ꯅꯍꯥꯟ ꯁꯇꯔꯗꯦ ꯅꯨꯃꯤꯠꯇ ꯏꯄꯥꯅ ꯍꯦꯛꯂꯒ ꯆꯠ ꯆꯠꯄ꯫ ꯁꯝ ꯑꯅꯤꯅꯦꯕꯀꯣ ꯑꯗꯣ ꯎꯝ ꯑꯗꯨꯝ ꯀꯩꯅꯣ ꯁꯝ ꯃꯅꯨꯡꯗ ꯑꯗꯨꯝ ꯊꯝꯕ ꯑꯗꯨꯒ ꯉꯁꯤꯗꯤ ꯂꯣꯏ ꯄꯠꯂꯝꯕ ꯋꯥꯅꯤꯗ ꯄꯥꯝꯃꯨꯕꯗꯣ꯫
ꯍꯣꯏ ꯄꯠꯇ꯭ꯔꯗꯤ ꯑꯗꯨꯃꯥꯏꯅ ꯊꯝꯃꯔ ꯑꯗꯨ ꯅꯪꯗꯤ ꯆꯠꯇꯕ꯭ꯔꯣ
ꯍꯦꯛꯄꯔꯣ ꯅꯍꯥꯟ ꯆꯠꯂꯦꯕ ꯉꯔꯥꯡ ꯉꯔꯥꯡ ꯅꯍꯥꯟ ꯆꯠꯂꯦꯕ ꯎꯁ ꯂꯩꯕꯗꯤ ꯑꯅꯤꯔꯛ ꯆꯠꯂꯦ ꯃꯥꯏꯅꯦ
ꯑꯗꯨ ꯅꯣꯏꯗꯣ ꯌꯣꯟꯗꯕ꯭ꯔꯣ
ꯑꯩꯗꯤ ꯀꯪꯍꯟꯒꯦ ꯇꯧꯕꯅꯦꯗ꯫
ꯌꯣꯜꯂꯣꯅ ꯄꯩꯁꯥ ꯐꯪꯒꯅꯤ
ꯌꯥꯝ ꯌꯣꯝꯃꯦ ꯅꯍꯥꯟ ꯑ‌ ꯑꯍꯥꯟꯕ ꯍꯧꯕ ꯍꯧ ꯅꯍꯥꯟ ꯈꯣꯏ ꯀꯨꯏꯗ꯭ꯔꯤꯕ ꯑꯩꯈꯣꯏ ꯀꯨꯟꯗ ꯍꯧꯕꯗꯤ ꯊꯦꯡꯉꯦꯕ
ꯎꯝ
ꯑꯗꯣ ꯑꯩꯈꯣꯏ ꯑꯟꯇꯤ ꯑꯃꯗꯤꯀꯣ ꯁꯝ ꯑꯄꯤꯛꯄ ꯑꯃꯒ ꯕꯣꯔꯥ ꯕꯣꯔꯥ ꯅꯠꯇꯦ ꯑꯗꯨꯝ ꯄ꯭ꯂꯥꯁꯇꯤꯛ ꯑꯃ ꯌꯣꯟꯕꯗꯣ ꯂꯤꯁꯤꯡ ꯑꯅꯤ ꯁꯤꯠꯂꯦꯌꯦ꯫
ꯌꯦꯡꯉꯣ
ꯃꯤꯗꯤ ꯑꯗꯨꯗꯣ ꯁꯥꯒꯨꯝꯅ ꯆꯥꯕꯁꯨ ꯂꯩꯕꯅꯦ ꯑꯩꯈꯣꯏꯅ ꯑꯃꯨꯛꯀ ꯈꯣꯏꯗꯤ ꯂꯩꯕꯅꯤꯅꯀꯣ
ꯍꯣꯏ ꯍꯣꯏ ꯑꯗꯨ ꯑꯩꯈꯣꯏꯒꯤ ꯂꯩꯇꯕꯅꯤꯅꯀꯣ ꯌꯥꯝ ꯍꯥꯎꯅ ꯆꯥꯏ ꯍꯥꯏꯕ ꯇꯥꯔꯦꯀꯣ꯫
ꯍꯣꯏ ꯃꯔꯛ ꯆꯥꯕꯗꯣ
ꯑꯢ ꯌꯥꯝ ꯃꯍꯥꯎꯁꯦ ꯂꯧꯅ ꯆꯥꯏ ꯍꯥꯏꯕ ꯇꯥꯔꯦ
ꯑꯁꯤ ꯑꯁꯤꯁꯦ ꯑꯁꯤꯁꯦ ꯃꯍꯥꯎꯗꯤ ꯌꯥꯠ ꯑꯃ ꯇꯧꯕꯅꯦꯍꯦ
ꯌꯥꯠ ꯑꯃ ꯇꯧꯕ꯭ꯔꯥ ꯍꯥꯎꯋꯤ ꯍꯥꯎꯋꯦꯀꯣ
ꯍꯥꯎꯋꯦ ꯑꯁ ꯍꯥꯟꯅꯗꯤ ꯄꯥꯛ ꯄꯥꯝꯂꯝꯗꯦꯕꯣ ꯑꯩꯗꯣ ꯑꯗꯨꯕꯨ ꯍꯧꯖꯤꯛꯇꯤ ꯌꯥꯝ ꯄꯥꯝꯒ꯭ꯔꯦ꯫
ꯑꯩꯗꯤ ꯈꯪꯗꯦ ꯑꯩꯅ ꯄꯥꯝꯗꯕ ꯄꯥꯛ ꯂꯩꯇꯦ ꯑꯩꯗꯤ꯫
ꯑꯗꯣ ꯌꯥꯝ ꯆꯥꯕꯗꯤ ꯌꯥꯗꯕꯅꯦꯍꯦ ꯁꯤꯁꯦ
ꯑꯍꯣ ꯑꯩꯗꯤ ꯌꯥꯝ ꯆꯥꯕꯁꯨ ꯅꯠꯇꯦꯗ ꯑꯗꯨꯝ ꯈꯔ ꯈꯔ ꯑꯩꯒꯤ ꯂꯤꯃꯤꯠ ꯑꯣꯏꯅ ꯑꯗꯨꯝ ꯌꯥꯈ꯭ꯔꯦ꯫
ꯑꯩ ꯅꯍꯥꯟ ꯈꯥꯡ ꯑꯃ ꯏꯊꯟꯅ ꯆꯥꯕꯅꯦꯕ
ꯅꯠꯇꯦ ꯆꯥꯛ ꯌꯥꯎꯗꯕꯤꯗꯀꯣ ꯑꯗꯨꯝ ꯇꯦꯡꯀꯣꯠꯅ ꯑꯗꯨꯝ ꯆꯥꯕ ꯑꯗꯨꯝ ꯐꯝꯕ ꯐꯣꯟ ꯌꯦꯡꯕ ꯑꯣꯏꯅ ꯑꯗꯨꯝ ꯆꯥꯕꯅꯦꯕ ꯑꯗꯨꯒꯗꯤ ꯏꯍꯤꯡ ꯇꯨꯝꯗ꯭ꯔꯦ ꯈꯪꯕ꯭ꯔꯥ ꯑꯁ ꯃꯄꯥꯟ ꯊꯣꯛꯄꯗ ꯁꯤꯒꯦ ꯇꯧꯋꯦ꯫
ꯌꯎꯗ꯭ꯔꯁꯨ ꯈꯥꯡ ꯑꯃꯗꯤ ꯍꯦꯟꯖꯤꯜꯂꯦ
ꯑꯁ ꯑꯗꯨꯝ ꯁꯤꯁꯦ ꯆꯥꯔꯗꯤꯀꯣ ꯀꯔꯤꯅꯣ ꯈꯪꯗꯦ ꯑꯗꯨꯝ ꯍꯥꯎꯔꯛꯄꯅꯦꯕ ꯁꯤꯗꯣ
ꯑꯍꯥꯏ ꯍꯥꯏ ꯈꯪꯉꯤ ꯈꯪꯉꯤ ꯑꯗꯨꯁꯨ ꯐꯣꯟ ꯌꯦꯡꯕꯒꯤ ꯍꯦꯟꯅ ꯕꯤꯠ ꯂꯩꯕꯗꯣ
ꯍꯣꯏ
ꯐꯣꯟ ꯌꯦꯡꯈ꯭ꯔꯕꯅꯤꯅ ꯍꯣꯏ ꯁꯥꯏꯕꯅꯤꯅ ꯍꯦꯟꯖꯤꯂꯤ ꯅꯪꯒꯤꯗꯨꯗꯤ ꯍꯥ ꯈꯪꯃꯜ ꯆꯥꯢ ꯍꯥꯏ ꯑꯦ
ꯅꯪ ꯍꯧꯖꯤꯛ ꯑꯃꯨꯛꯀ ꯃꯊꯛꯇ ꯂꯩꯕ꯭ꯔꯣ
ꯇꯧꯉꯝꯕꯤ ꯈꯥꯡ ꯃꯆꯥ ꯃꯤꯅꯀꯣ ꯃꯅꯨꯡꯗ ꯅꯨꯡꯉꯥꯏ ꯅꯨꯡꯉꯥꯏ ꯂꯩꯔꯦ ꯍꯧꯖꯤꯛ ꯏꯅꯥꯎ ꯅꯨꯄꯥꯅ ꯑꯁꯤ ꯃꯅꯥꯛ ꯃꯊꯛ ꯑꯩꯁꯦ ꯏꯁꯇꯦꯔ ꯍꯦꯛ ꯀꯥꯞꯄꯒ ꯐꯝ ꯐꯝꯕꯅꯦꯕ ꯃꯊꯛꯇꯣ ꯏꯅꯥꯎ ꯅꯨꯄꯥꯅ ꯁꯤ ꯐꯃꯨꯡꯗ ꯃꯥꯒꯤ ꯐꯃꯨꯡꯗ ꯅꯨꯡꯉꯥꯏꯅ ꯂꯩꯌꯦ ꯏꯆꯦꯁꯨ ꯐꯃꯨꯡꯗ ꯅꯨꯡꯉꯥꯏꯅ ꯂꯩꯌꯦ ꯑꯩꯅ ꯁꯤ ꯀꯥꯡ ꯃꯔꯛꯁꯤꯗꯀꯣ ꯅꯦꯠ ꯊꯤꯔꯤꯕꯅꯦ ꯅꯨꯡꯁꯤꯗꯔꯥ
ꯑꯗꯨꯅꯦꯕ ꯑꯩꯗꯤ ꯉꯁꯥꯏ ꯅꯪꯗꯣ ꯈꯪꯕꯔꯥ ꯒꯨꯗ ꯅꯥꯏꯠ ꯃꯨꯠꯈꯕ꯭ꯔꯥ ꯍꯥꯏꯅ ꯈꯟꯕ
ꯅꯠꯇꯦ ꯅꯪꯅ ꯉꯥꯡꯕ ꯀꯥꯟꯗ ꯑꯃꯔꯛ ꯇꯥꯕꯅꯦꯕ ꯅꯪꯅ ꯒꯨꯠ ꯅꯏꯠ ꯃꯨꯠꯈ꯭ꯔꯕ ꯍꯥꯏꯕꯗꯣ ꯑꯗꯨ ꯑꯩꯅꯗꯤ ꯑꯩꯅ ꯃꯨꯠꯈ꯭ꯔꯕꯗꯣ ꯑꯩꯁꯨ ꯐꯣꯟꯗꯣ ꯑꯗꯨꯒꯤ ꯇꯥꯔꯛꯈ꯭ꯔꯕꯅꯦꯕ ꯃꯨꯠꯇꯦ ꯃꯨꯠꯇꯦ ꯒꯨꯠ ꯅꯏꯠ ꯑꯆꯥꯎꯕ ꯑꯃꯅꯦ ꯑꯩꯅ ꯄꯥꯏꯔꯒ ꯂꯩꯕꯁꯦ
ꯑꯗꯣ ꯂꯦꯡꯕꯒꯤꯔꯣꯕ
ꯀꯔꯤꯔꯣ ꯅꯦꯠ ꯅꯨꯡꯉꯥꯏꯇꯕꯗꯣ
ꯅꯪꯗꯣ ꯂꯦꯡꯂꯒ ꯂꯩꯕ꯭ꯔꯣꯕ
ꯂꯦꯡꯗꯦ ꯑꯗꯨꯝ ꯐꯝꯃꯒ ꯂꯩꯌꯦ
ꯃꯔꯛ ꯃꯔꯛꯇꯁꯨ ꯑꯗꯨꯝ ꯂꯦꯡꯗ꯭ꯔꯁꯨ ꯌꯥꯗꯕ ꯃꯥꯜꯂꯦꯅꯀꯣ
ꯍꯣꯏ ꯑꯣ ꯈꯔꯕꯨꯗꯤ ꯉꯁꯥꯏꯗꯣ ꯈꯔ ꯃꯅꯤꯡꯕꯨꯗꯤ ꯍꯜꯂꯦꯕ ꯑꯩꯅ ꯍꯥꯏꯕꯗꯣ ꯑꯩꯈꯣꯏꯒꯤꯗꯤ ꯄꯣꯁꯇꯔ ꯑꯃꯗꯒꯤ ꯍꯦꯟꯅ ꯂꯦꯡꯕ ꯌꯥꯗꯦ
ꯑꯗꯣ ꯌꯨꯇ꯭ꯌꯨꯕ ꯌꯦꯡꯕ ꯀꯥꯟꯗꯗꯤ ꯑꯗꯨꯝ ꯌꯥꯕꯔꯥ
ꯑꯣ ꯌꯨꯇ꯭ꯌꯨꯕ ꯀꯨꯝꯕ ꯌꯦꯡꯕꯗꯤ ꯑꯩꯈꯣꯏꯒꯤ ꯔꯨꯝꯁꯨ ꯌꯥꯏꯌꯦ ꯔꯨꯝꯁꯨ ꯌꯥꯏ ꯍꯥꯏꯕꯗꯤ ꯈꯔ ꯇꯨꯝꯐꯝꯗꯣ ꯃꯐꯝ ꯑꯃ ꯂꯩꯌꯦꯕꯀꯣ
ꯅꯣꯏ ꯐꯨꯠꯕꯣꯜ ꯌꯦꯡꯕꯗꯣ ꯅꯦꯠ ꯂꯣꯏꯗ꯭ꯔꯣꯕ
ꯅ ꯂꯣꯏꯗ꯭ꯔꯣ ꯍꯥꯏꯕꯗꯤ
ꯑ ꯑꯗꯨꯗ ꯐꯥꯏꯚ ꯖꯤ ꯐꯥꯕ꯭ꯔꯣ
ꯑꯣꯏ ꯐꯥꯏꯚ ꯖꯤ ꯐꯥꯏꯌꯦ ꯑꯦ ꯐꯥꯏꯚ ꯖꯤ ꯐꯕꯁꯤ ꯅꯨꯡꯉꯥꯏꯇꯕ ꯐꯥꯕꯨꯗꯤ ꯐꯥꯏꯌꯦꯕ ꯅꯨꯡꯉꯥꯏꯇꯕꯗꯣ
ꯑꯗꯣ ꯕꯣꯜ ꯌꯦꯡꯕꯗꯤ ꯅꯨꯡꯉꯥꯏꯕ꯭ꯔꯣ
ꯑꯁ ꯑꯩ ꯉꯁꯥꯏ ꯅꯉꯣꯟꯗ ꯍꯥꯏꯕꯗꯨ ꯅꯨꯡꯉꯥꯏꯇꯦ ꯍꯥꯏꯔꯒ ꯕꯣꯜ ꯑꯃ ꯄꯥꯏꯕ ꯀꯥꯟꯗ ꯆꯞꯄ ꯀꯥꯟꯗ ꯑ ꯃꯃꯥꯡꯗ ꯒꯣꯜ ꯆꯪꯒꯦ ꯇꯧꯔꯝꯈꯅꯤ ꯃꯨꯛ ꯆꯠꯄ ꯀꯥꯟꯗ ꯃꯤ ꯑꯃꯅ ꯕꯣꯜ ꯄꯥꯏꯔꯝꯒꯅꯤ ꯒ꯭ꯌꯥꯟ ꯃꯦꯟ ꯇꯥꯗꯦ ꯅꯍꯥꯟ ꯀꯩꯅꯣꯈꯣꯏ ꯁꯥꯟꯅꯕ ꯌꯦꯡꯕꯗꯣ ꯁ꯭ꯄꯦꯟ ꯈꯣꯏꯒ ꯀꯅꯥꯈꯣꯏꯒ ꯉꯍꯥꯟ ꯁꯥꯟꯅꯕꯗꯣ
ꯁ꯭ꯄꯦꯟ ꯈꯣꯏꯒ ꯄꯣꯔꯇꯨꯒꯜ
ꯑꯗꯨ ꯑꯗꯨ ꯃꯇꯨꯡꯗ ꯁ꯭ꯄꯦꯟ ꯒꯣꯏ ꯑꯃꯨꯛ ꯁꯥꯟꯅꯕꯗꯣ ꯅꯍꯥꯟ ꯀꯨꯏꯗ꯭ꯔꯤ
ꯁ꯭ꯄꯦꯟ ꯈꯣꯏꯒ ꯄꯣꯔꯇꯨꯒꯜ ꯁꯥꯟꯅꯕꯗ ꯏꯁ꯭ꯄꯦꯟꯅ ꯉꯝꯈ꯭ꯔꯦꯅ ꯑꯗꯨ ꯉꯥꯛꯇꯅꯤꯅ
ꯑꯣ ꯑꯗꯨꯝ ꯑꯗꯨꯝ ꯁꯥꯟꯅꯒꯤꯕ꯭ꯔꯥ
ꯑꯗꯨ ꯃꯇꯨꯡꯗ ꯁ꯭ꯄꯦꯟ ꯈꯣꯏ ꯑꯃꯔꯛ ꯁꯥꯟꯅꯈ꯭ꯔꯦ
ꯍꯣꯏ ꯑꯗꯨꯕꯨ ꯍꯥꯏꯕꯅꯦ ꯑꯗꯨꯗꯣ
ꯀꯅꯥ ꯒꯣꯏꯒꯤꯔꯥ ꯑꯗꯨꯗꯣ ꯀꯥꯎꯔꯦꯅꯦ
ꯑꯩ ꯄꯦꯜꯂꯣꯏ ꯉꯥꯏꯌꯣ ꯑꯩ ꯌꯦꯡꯒꯦ ꯀꯅꯥ ꯈꯣꯏꯒꯔꯥ ꯑꯩ ꯌꯥꯝ ꯊꯋꯥꯏ ꯅꯨꯡꯉꯥꯏꯔꯣꯏ ꯑꯩ ꯑꯃꯔꯛ ꯀꯥꯥꯎꯕ ꯌꯥꯗꯕꯅꯦ
ꯑ ꯑ ꯕꯦꯜꯖꯤꯌꯝꯒ ꯁꯅꯕꯅꯦꯕ
ꯕꯦꯜꯖꯤꯌꯝ
ꯎꯝ ꯅꯍꯥꯟ ꯑꯃꯨꯔꯛꯇꯣ ꯑꯗꯨ ꯅꯨꯃꯤꯠꯇꯨꯅꯦ ꯑꯩꯒꯤ ꯅꯦꯛ ꯌꯥꯗꯕꯤꯗ ꯑꯗꯨ ꯅꯨꯃꯤꯠꯇꯨꯀꯣ ꯌꯦꯡꯗꯕꯒ ꯆꯞ ꯃꯥꯟꯅꯩ ꯈꯪꯕ꯭ꯔꯥ ꯏꯊꯟꯇꯁꯨ ꯌꯦꯡꯉꯦꯕ
ꯎꯝ
ꯑꯗꯨꯅꯦ ꯅꯨꯡꯉꯥꯏꯃꯟꯗꯕꯒꯤ
ꯅꯊꯟꯅ ꯌꯦꯡꯕꯗꯣ ꯅꯨꯡꯉꯥꯏꯇꯕꯅꯦ
ꯏꯊꯟꯇ ꯅꯨꯡꯉꯥꯏꯇꯕꯗꯣ ꯑꯗꯨ ꯅꯦꯠ ꯌꯥꯔꯗꯤ ꯑꯩ ꯈꯜꯂꯣꯏꯗꯕꯅꯦꯕ ꯅꯦꯠ ꯌꯥꯝ ꯃꯥꯟꯍꯟꯗꯕꯒꯤ ꯀꯣ ꯁꯥꯎꯔꯒ ꯇꯨꯝꯕꯅꯦꯕ
ꯀꯩꯅꯣꯗ ꯁꯟꯐ꯭ꯂꯥꯋꯔ ꯂꯩꯔꯒ ꯁꯥꯏꯔꯒ
ꯑꯗꯨ ꯑꯩꯗꯣꯀꯣ ꯅꯍꯥꯟꯗꯣꯕꯨꯣ ꯂꯩꯦꯔꯒꯀꯣ ꯑꯌꯨꯛꯇ ꯅꯍꯥꯟ ꯑꯔꯖꯦꯟꯇꯤꯅꯥ ꯍ ꯁꯥꯟꯅꯕ ꯅꯨꯃꯤ ꯇꯣ ꯑꯗꯣ ꯄꯨꯡ ꯑꯍꯨꯝꯒꯨꯝꯕꯗ ꯍꯧꯒꯠꯈ꯭ꯔꯦꯅ ꯅꯣꯔꯋꯦꯈꯣꯏ ꯌꯦꯡꯈ꯭ꯔꯦꯀꯣ ꯑꯗꯨ ꯍꯦꯛ ꯂꯣꯏꯔꯒ ꯑꯩꯁꯦ ꯑꯥꯔꯖꯦꯟꯇꯅꯥ ꯑꯩꯈꯣꯏꯒꯤ ꯌꯦꯡꯒꯦ ꯇꯧꯔꯒ ꯕ꯭ꯔꯁ ꯇꯧꯕ ꯆꯠꯈ꯭ꯔꯦ ꯄꯨꯡ ꯃꯉꯥ ꯇꯥꯈ꯭ꯔꯦꯕ ꯗꯨꯀꯥꯟꯗ ꯑꯗꯨꯝ ꯉꯥꯟꯈ꯭ꯔꯦꯕ ꯑꯩꯈꯣꯏꯗꯣ ꯅꯨꯡꯗꯥꯡꯗꯣ ꯃꯩ ꯈꯔ ꯃꯨꯠꯄꯒꯤ ꯀꯣꯟ ꯐꯦꯡꯂꯝꯗ꯭ꯔꯕꯒꯤꯀꯣ ꯀꯣꯟꯁꯨ ꯐꯦꯡꯈ꯭ꯔꯦ ꯏꯆꯦꯗꯣ ꯈꯪꯗꯦ ꯍꯌꯦꯦ ꯃꯦꯒꯤꯁꯨ ꯐꯨꯠꯂꯒ ꯆꯥꯈ꯭ꯔꯦ ꯈꯪꯕ꯭ꯔꯥ ꯄꯣꯠꯇ ꯆꯥꯈ꯭ꯔꯦ ꯑꯗꯣ ꯑꯃꯨꯛ ꯐꯃꯨꯡꯗ ꯆꯪꯂꯒ ꯀꯣ ꯀꯩꯅꯣ ꯌꯦꯡꯕ ꯆꯪꯈ꯭ꯔꯦ ꯑꯗꯨꯅꯦ ꯈꯔ ꯅꯨꯡꯉꯥꯏꯇ꯭ꯔꯦ ꯑꯃꯨꯛꯀ ꯑꯩꯗ ꯄꯨꯔ ꯎꯈꯤꯈ꯭ꯔꯕꯅꯦ ꯈꯪꯕ꯭ꯔꯥ ꯃꯪ ꯃꯪꯂꯒ ꯂꯩꯈ꯭ꯔꯦ ꯕꯣꯜꯗꯣ ꯑꯗꯨꯝ ꯊꯥꯔꯒ ꯊꯝꯔꯒ ꯅꯨꯡꯉꯥꯏ ꯑꯥꯔꯖꯦꯟꯇꯤꯅꯥꯒ ꯅꯍꯥꯟ ꯁ꯭ꯋꯤꯖꯔꯂꯦꯟ ꯁꯥꯟꯅꯕꯗꯣ
ꯑꯗꯨ ꯑꯗꯨ ꯅꯣꯏ ꯄꯨꯂꯞꯅ ꯌꯦꯡꯕ ꯅꯠꯇ꯭ꯔꯣ
ꯅꯠꯇꯦ ꯑꯗꯨ ꯏꯖꯤꯞꯀꯅꯦꯕ ꯑꯩꯈꯣꯏꯅ ꯄꯨꯂꯞ ꯌꯦꯡꯕꯗꯤ ꯑꯟꯒꯅꯦ ꯉꯔꯥꯡ ꯁꯟꯗꯦ ꯑꯌꯨꯛꯇꯣ
ꯎꯝ
ꯑꯗꯨ ꯁꯥꯟꯅꯕꯒꯤꯗꯨꯅꯦ ꯑꯩꯅ ꯍꯥꯏꯕꯗꯤ ꯑꯗꯨꯀꯥꯟꯗ
ꯑꯩꯗꯤ ꯅꯟ ꯆꯤꯔꯥꯏꯅ ꯏꯁꯇꯦꯇꯁ ꯊꯝꯃꯦꯗꯅ
ꯍꯣꯏ ꯑꯗꯨꯗꯤ ꯀꯨꯏ ꯈꯥꯏ ꯍꯥꯏꯦꯅ ꯁꯨ
ꯑ ꯀꯣꯏꯗ꯭ꯔꯤꯌꯦ
ꯑꯗꯨꯗꯤ ꯅꯪꯁꯨ ꯅꯪꯒꯤ ꯀꯩꯅꯣꯁꯨ ꯑꯃꯗꯨꯁꯨ ꯅꯣꯏꯒꯤ ꯃꯅꯥꯛꯇ ꯂꯩꯔꯤ
ꯈꯪꯗꯦꯍꯦ ꯑꯗꯨꯗꯤ ꯑꯩꯗꯤ ꯑꯩꯗꯤ ꯅꯍꯥꯟ ꯃꯥꯒꯤ ꯏꯁꯇꯦꯇꯁꯇꯣ ꯑꯩꯗꯤ ꯌꯦꯡꯕꯗꯣ ꯑꯩꯗꯤ ꯀꯨꯏ ꯀꯨꯏꯗ꯭ꯔꯤꯕꯒꯨꯝ ꯀꯧꯕ
ꯗꯤꯗꯕꯅꯦ ꯑꯗꯨꯗꯤ ꯏ ꯈꯥ ꯑꯣꯏꯔꯕꯅꯦ ꯑꯗꯨ ꯃꯇꯨꯡꯗ ꯑꯥꯔꯖꯦꯟꯇꯤꯅꯥꯒ ꯑꯃꯨꯛꯀ ꯉꯔꯥꯡ ꯉꯔꯥꯡ ꯁꯥꯟꯕꯤꯅꯤꯡꯉꯤ ꯁꯥꯟꯅꯕꯗꯣ ꯑꯗꯨꯀꯥꯟꯗꯅꯦ ꯑꯩꯅ ꯍꯥꯏꯕꯗꯤ ꯑꯩꯅ ꯅꯨꯡꯉꯥꯏꯇꯕꯒꯤ ꯑꯗꯨꯝ ꯎꯏ ꯎꯈ꯭ꯔꯕꯗꯣ ꯎꯏꯔꯒ ꯍꯣꯏ ꯑꯩꯒꯤ ꯐꯣꯟꯗ ꯌꯦꯡꯉꯦ
ꯎꯝ
ꯃꯪꯗ ꯎꯗꯒꯤ ꯇꯥꯔꯛꯄꯅꯦꯕ ꯑꯗꯨꯒ ꯑꯩꯒꯤ ꯈꯨꯠꯇꯣ ꯃꯊꯛꯇ ꯍꯥꯏꯔꯒ ꯂꯩꯔꯝꯃꯦ
ꯀꯃꯥꯏꯅ
ꯑꯩꯒꯤ ꯃꯥꯡꯗꯀꯣ ꯑꯩꯈꯣꯏꯁꯦ ꯑꯗꯨꯝ ꯀꯟꯇ꯭ꯔꯤ ꯀꯟꯇ꯭ꯔꯤ ꯑꯣꯏꯃꯟꯈ꯭ꯔꯕꯒꯤ ꯕꯣꯜꯗ ꯌꯦꯡꯃꯟꯈ꯭ꯔꯕꯒꯤꯀꯣ ꯁꯋꯤꯗ ꯑꯥ ꯆꯠꯅꯤꯡꯉꯥꯏꯗꯤ ꯍꯥꯏꯌꯦꯕꯀꯣ ꯑꯩꯈꯣꯏꯗꯣ ꯅꯣꯡꯅꯤꯡꯉꯤ ꯂꯥꯟꯒꯨꯝꯕꯅꯦꯕ ꯑꯗꯨꯕꯨ ꯁ꯭ꯋꯤꯗꯦꯟꯁꯦ ꯊꯤꯅꯤꯡꯉꯥꯏꯅꯦꯕꯀꯣ ꯑꯊꯤꯕꯗ ꯍꯣꯏ ꯑꯩꯒꯤ ꯃꯪꯗ ꯑꯗꯨꯒꯀꯣ ꯑꯩꯈꯣꯏꯗꯣ ꯀꯗꯥꯏꯗ ꯆꯠꯂꯦ ꯈꯪꯕ꯭ꯔꯥ ꯑꯥ ꯑꯥ ꯀꯩꯅꯣꯈꯣꯏꯒꯤ ꯀꯩꯅꯣꯗꯣ ꯈꯪꯕ꯭ꯔꯥ ꯁꯤꯕꯤ ꯁꯤꯗꯤ ꯏ ꯑꯦꯁꯇꯣ ꯎꯝ
ꯄꯦꯖ ꯕꯤꯁ ꯑꯣ ꯑꯣ ꯑꯣ ꯑꯣ ꯑꯣ ꯑꯣ ꯑꯣ ꯑꯣ
ꯑꯗꯨ ꯑꯗꯨꯟ ꯑꯗꯨꯈꯣꯏꯒꯤ ꯌꯨꯝꯗꯣ ꯑꯗꯨ ꯃꯅꯥꯛꯇꯅꯦꯕ ꯑꯩꯗꯣ ꯀꯣꯏꯆꯤꯡ ꯀꯥꯔꯒ ꯂꯩꯕꯅꯦꯕ ꯈꯨꯟꯂꯣ ꯕꯉꯥꯏꯒꯤꯀꯣ ꯑꯗꯨ ꯆꯤꯡ ꯀꯥꯕ ꯀꯥꯟꯗ ꯆꯤꯡꯁꯦ ꯎꯒꯨꯝꯕ ꯂꯩꯕꯅꯤ ꯑꯗꯨꯝ ꯈꯨꯠꯅ ꯄꯥꯏꯔꯒ ꯂꯥꯝ ꯂꯥꯞ ꯔ ꯀꯥ ꯀꯥꯕꯩ ꯑꯗꯣ ꯑꯗꯨꯀꯥꯟꯗꯣ ꯎꯗꯒꯤ ꯇꯥꯕꯅꯦꯕ ꯌꯥꯝꯅ ꯆꯤꯟꯕ ꯀꯥꯟꯗꯦ ꯀꯣ ꯑꯩꯒꯤ ꯈꯨꯠꯇꯣ ꯀꯔꯝꯍꯥꯏꯅ ꯂꯩꯔꯝꯕ꯭ꯔꯥ ꯈꯪꯕ꯭ꯔꯥ ꯑꯩꯒꯤ ꯀꯣꯛ ꯃꯊꯛꯛꯇ ꯄꯨꯔꯥ ꯂꯩꯔꯝꯕꯅꯦ ꯆꯤꯡ ꯀꯥꯕꯒꯤ
ꯅꯪꯒꯤ ꯃꯪ ꯅꯪꯒꯤ ꯃꯪꯗ ꯈꯛꯇ ꯇꯧꯕꯗꯣ ꯑꯁꯦꯡꯕꯒꯤ
ꯑꯣ ꯑꯥ ꯁꯦꯡꯕꯒꯤ ꯇꯥꯕ ꯐꯤꯕꯝꯗꯣ ꯑꯗꯨꯃꯥꯏꯅ ꯑꯩꯗꯣ ꯈꯪꯒꯔꯕꯅꯦꯕ ꯏꯁꯥ ꯃꯨꯚ ꯇꯧꯔꯒ ꯍꯧꯒꯠꯄꯗꯣ ꯑꯗꯨꯝ ꯈꯪꯒꯔꯒ ꯑꯗꯨꯝ ꯀꯔꯤ ꯍꯥꯏꯁꯤꯔꯥ ꯏꯁꯥ ꯄꯨꯔ ꯅꯤꯛꯂꯒ ꯍꯧꯒꯠꯄꯅꯦꯕ ꯃꯤꯠ ꯄꯥꯡꯕꯒ ꯑꯗꯨꯃꯥꯏ ꯂꯩꯔ ꯑꯩ ꯅꯣꯛꯅꯤꯡꯕꯗꯨ
ꯍꯣꯏ ꯑꯗꯨ ꯅꯪ ꯅꯪꯅꯁꯨ ꯅꯁꯥꯅ ꯒꯌꯥꯟ ꯇꯥꯒꯅꯤꯗꯨ
ꯎꯝ
ꯇꯧꯕꯅꯦ ꯃꯔꯛ ꯃꯔꯛꯇ ꯅꯣꯛꯄꯒꯨꯝꯕ ꯑꯗꯨꯝ ꯇꯧꯕꯗꯣ ꯀꯞꯄꯒꯨꯝꯕꯗꯣ ꯑꯁꯦꯡꯕꯒꯤ ꯀꯞꯄꯁꯨ ꯑꯗꯨꯝ ꯇꯧꯕꯗꯣ
ꯑꯗꯨꯁꯨ ꯌꯥꯝꯅ ꯅꯣꯡꯅꯤꯡꯉꯦꯕ ꯑꯩꯗꯣ ꯑꯗꯨꯕꯨꯗꯤ ꯃꯤꯠ ꯄꯥꯡꯕꯒ ꯑꯥꯔꯖꯦꯟꯇꯤꯅꯥꯈꯣꯏꯗꯣ ꯕꯣꯜ ꯁꯥꯟꯅꯔꯝꯈ꯭ꯔꯦ ꯃꯣꯏꯗꯣ ꯒꯣꯜ ꯑꯃꯃ ꯆꯪꯗꯝꯈ꯭ꯔꯦ
ꯑꯃꯨꯛꯀ ꯌꯦꯡꯕ ꯅꯪ
ꯑꯣ ꯕꯣꯜꯗꯣ ꯑꯗꯨꯝ ꯊꯥꯔꯒ ꯊꯝꯈ꯭ꯔꯦꯕ ꯑꯗꯨ ꯑꯌꯨꯛꯇꯣ
ꯑꯥꯍꯥ
ꯅꯠꯇꯦ ꯑꯩꯗꯣ ꯌꯦꯡꯕ ꯑꯣꯏꯅ ꯑꯌꯨꯛ ꯑꯣꯏꯈ꯭ꯔꯦꯕ ꯁꯤꯛꯁ ꯊꯥꯔꯇꯤꯒꯨꯝꯕ ꯍꯦꯟꯈ꯭ꯔꯦꯕꯀꯣ ꯑꯗꯨꯒ ꯅꯦꯠ ꯅꯨꯡꯉꯥꯏꯃꯟꯗꯕꯒꯤ ꯑꯩꯗꯣ ꯑꯨꯏꯈ꯭ꯔꯕ ꯑꯃꯨꯛꯀ ꯉꯝꯇꯥꯅꯁꯨ ꯍꯧꯒꯠꯄꯒꯤꯀꯣ ꯉꯁꯥꯏ ꯄꯨꯡ
ꯑꯣ ꯀꯔꯝꯕꯒꯤ ꯂꯤꯡꯗ ꯌꯦꯡꯕ꯭ꯔꯣ
ꯎꯝ ꯀꯩꯅꯣꯗ ꯌꯦꯡꯉꯦ ꯎꯝ ꯀꯔꯤ ꯍꯥꯏ ꯑꯥ ꯑꯥ ꯀ ꯀꯔꯤꯗ ꯀ꯭ꯔꯤꯀꯦꯠ ꯌꯦꯡꯐꯝ ꯑꯃ ꯂꯩꯕꯅꯦ ꯑꯗꯨꯗ ꯌꯦꯡꯉꯦ
ꯑꯩꯅꯗꯤ ꯑꯦꯞꯁ ꯑꯃꯗꯔꯥ
ꯑꯦꯞ ꯑꯦꯞ ꯅꯦ ꯑꯦꯞꯇꯦ ꯑꯦꯞꯇꯨꯅꯦ ꯑꯦꯄ ꯑꯃ ꯂꯧꯋꯦꯕ ꯀꯣ ꯀ꯭ꯔꯤꯛꯀꯦꯠ ꯌꯦꯡꯐꯝ ꯑꯃ ꯂꯩꯌꯦꯕ ꯑꯗꯨ ꯕꯣꯜꯁꯨ ꯑꯗꯨꯝ ꯂꯥꯏꯐ ꯂꯥꯛꯄ ꯀ꯭ꯔꯤꯛꯀꯦꯠꯁꯨ ꯂꯥꯏꯐ
ꯑꯗꯨꯗꯤ ꯅꯦꯠꯇꯤ ꯇꯤꯡꯂꯝꯒꯗꯧ ꯃꯥꯜꯂꯦ ꯐꯥꯏꯚ